ꯑꯥ
ꯅꯪ ꯊꯕꯥꯛꯇꯣ ꯂꯣꯏꯔꯕꯣ
ꯑꯥ
ꯅꯪꯒꯤ ꯊꯕꯒ ꯂꯣꯏꯔꯕꯣ
ꯇꯔꯦ
ꯎꯝ
ꯍꯧꯖꯤꯛꯇꯤ ꯐ꯭ꯔꯤ ꯑꯃ ꯑꯣꯏꯔ ꯅꯨꯡꯉꯥꯏꯔꯦ
ꯍꯧꯖꯤꯛꯇꯤ ꯂꯥꯏꯠ ꯑꯣꯏꯔꯕꯣ
ꯍꯣꯏ ꯐꯦ ꯌꯥꯝ ꯐ꯭ꯔꯦꯁ ꯑꯣꯏꯔꯒ ꯂꯩꯕꯅꯦ ꯁꯤ
ꯑ ꯌꯥꯝꯅ ꯅꯨꯡꯉꯥꯏꯔꯝꯃꯅꯤ ꯑꯗꯨꯗꯤ
ꯑꯗꯣ ꯑꯣꯏꯔꯦ
ꯅꯨꯡꯁꯥ ꯁꯥꯕ꯭ꯔꯥ
ꯑ ꯁꯔꯤꯗ ꯅꯣꯡ ꯆꯨꯗꯕ ꯃꯥꯂꯦ
ꯅꯪ ꯆꯨꯒꯗꯧ ꯃꯥꯜꯂꯦ ꯍꯥꯏꯔꯣ
ꯑ
ꯑꯩꯈꯣꯏ ꯑꯗꯨꯋꯥꯏꯗꯁꯨ ꯅꯨꯡꯁꯥ ꯊꯣꯛꯇꯦ ꯉꯁꯤ
ꯑ ꯐꯥꯏꯅꯦꯜꯗꯤꯦ ꯑꯁꯤꯝꯁꯒꯗꯁ
ꯑ ꯑꯩꯈꯣꯏ ꯑꯩꯈꯣꯏꯗꯨ ꯍꯥꯏꯁꯤꯗꯤ ꯀꯣ ꯅꯨꯡꯁꯥ ꯊꯣꯛ ꯅꯨꯡꯁꯥ ꯊꯣꯛꯀꯁꯨꯅꯦ
ꯎꯝ ꯁꯌꯥꯝ ꯐꯅꯦ ꯑꯗꯨꯗ
ꯐꯥꯕꯅꯦ ꯌꯥꯝ ꯐꯩ
ꯍ ꯑꯩꯁꯨ ꯑꯗꯨꯒꯨꯝꯕ ꯃꯐꯝꯗ ꯂꯩꯅꯤꯡꯉꯤꯅꯦ ꯑꯩꯁ
ꯂꯌꯣ ꯂ ꯑꯌꯣ ꯅꯪ ꯗꯤ ꯂꯩꯕ ꯈꯨꯗꯤꯡ ꯅꯨꯡꯁꯥ ꯁꯥꯕ ꯈꯨꯗꯤꯡꯗ ꯑꯣ ꯅꯨꯡꯁꯥ ꯁꯥꯕ ꯑ ꯀꯔꯤꯅꯣ
ꯃꯐꯝ ꯑꯥ ꯃꯐꯝ ꯑꯥ ꯍꯣꯏ ꯑꯗꯨꯒꯤꯅꯦꯕ ꯑꯁ ꯍꯟꯗꯛꯁꯦ ꯍꯟꯗꯛꯁꯦ ꯍꯦꯟꯃꯂꯦꯅꯦ ꯁꯥꯕꯁꯦ ꯈꯪꯗꯦ ꯀꯩꯗꯖꯥꯠꯗ ꯅꯣ
ꯅꯣꯡ ꯆꯨꯔꯁꯤ ꯁꯥꯏ ꯍꯥꯏꯔꯣ ꯅꯪ ꯆꯨꯔꯁꯨ ꯁꯥꯏꯌꯦ ꯍꯥꯏꯔꯣ ꯍꯜꯂꯣ ꯇꯥꯕ꯭ꯔꯣ
ꯐꯥꯎ ꯌꯥꯥꯗ꯭ꯔꯣ
ꯀꯔꯤ
ꯍꯜꯂꯣ
ꯑ ꯇꯥꯕ꯭ꯔꯣ
ꯀꯥꯏ
ꯑ ꯍꯥꯏꯌꯣ ꯍꯥꯏꯌꯣ
ꯎꯝ ꯑꯗꯨꯅꯦꯕ ꯅꯣꯡ ꯇꯥꯔꯀꯥꯟꯗꯁꯨ ꯏꯁꯤꯡ ꯀꯨꯝꯕꯗꯣ ꯁꯤꯡ ꯇꯥꯕꯗꯣ ꯑꯗꯨ ꯑꯗꯨ ꯑꯗꯨ ꯐꯥꯎꯁꯨ ꯍꯥꯏꯅꯦ ꯑꯁ ꯀꯩꯅꯣ ꯈꯪꯗꯦ ꯑꯩꯁꯨ ꯈꯪꯗꯦ
ꯑꯦ ꯁꯤ ꯌꯥꯝꯃꯟꯗ꯭ꯔꯣ ꯅꯪꯁꯨ
ꯈꯪꯗꯦ ꯑꯩꯅ ꯅꯠꯇꯦꯅ ꯑꯗꯣ ꯈꯪꯗꯦ ꯑꯩ ꯀꯩꯅꯣꯗ ꯑꯁꯤꯗꯤ ꯍꯦꯟ ꯃꯥꯜꯂꯦꯅ
ꯅꯪ ꯅꯪꯅ ꯅꯪꯅ ꯈꯟꯕꯒꯤ ꯑꯣꯏꯔꯝꯃꯅꯤ ꯈꯟꯕꯗ
ꯅꯠꯇꯦꯅꯦ ꯑꯝ ꯃꯣꯏ ꯀꯩꯅꯣ ꯅꯣꯡ ꯆꯨꯔꯀꯥꯟꯗꯁꯨ ꯏꯁꯤꯡ ꯍꯕ ꯑꯗ ꯀꯩꯅꯣ ꯐꯔ ꯑꯣꯟꯅ ꯀꯥꯔꯒꯅ ꯁꯗꯕ
ꯑꯁ ꯅꯨꯡꯉꯥꯏꯕꯤꯗꯦꯅꯦ ꯅꯣꯏꯁꯦꯗ ꯗꯦꯜꯂꯤꯗ ꯅꯠꯇ꯭ꯔꯣ ꯗꯦꯜꯂꯤꯗꯅꯤꯀꯣ
ꯍꯥꯥ
ꯗꯦꯜꯂꯤꯗ ꯅ ꯗꯦꯜꯂꯤꯗ ꯅꯠꯇ꯭ꯔꯣ
ꯍ
ꯑ ꯑ ꯅꯨꯡꯁꯤꯠ ꯈꯔ ꯄꯣꯁꯇ ꯊꯥꯔꯛꯑꯒꯦ ꯅꯣꯏꯒꯤ
ꯑꯗꯨꯅꯦꯕ ꯃꯊꯛꯇ ꯃꯊꯛꯇ ꯀꯥꯔꯒ ꯑꯃꯨꯛ ꯍꯥꯏꯁꯤꯔꯦ ꯃꯣꯏꯁꯨ ꯈꯪꯗꯦꯅꯦ ꯈꯔ ꯀꯩꯅꯣ ꯏꯁꯤꯡꯗꯣ ꯐ꯭ꯔꯤꯖ ꯇ ꯀ꯭ꯔ ꯃ ꯀ꯭ꯔ ꯊꯝꯕꯒ ꯈꯔ ꯀꯦ ꯐꯗꯦ ꯍꯣꯏꯜ ꯇꯧꯔꯒ ꯊꯔꯥꯅꯦ ꯆꯗ
ꯑꯩꯅ ꯑꯩꯅ ꯃꯗꯨꯒꯨꯝꯕ ꯋꯥꯗꯣ ꯉꯥꯡꯅꯨꯉꯦ ꯏꯕꯨꯡꯉꯣ ꯀꯔꯤꯅꯣꯅꯦ ꯅꯪ
ꯑ
ꯏꯕꯥꯅꯤꯒꯤ ꯌꯥꯗ꯭ꯔꯗꯤ ꯌꯥꯔꯣꯏ ꯁꯤꯁꯦ ꯑꯩꯈꯣꯏ ꯏꯕꯨꯡꯉꯣꯁꯤꯗꯤ ꯑꯁ ꯃꯆꯦꯒꯨꯝꯅ ꯋꯥ ꯉꯥꯡꯗꯦꯔꯦ ꯁꯤꯁꯦ ꯃꯆꯦꯅ ꯉꯥꯡꯕꯗ ꯇꯥꯔꯒ ꯍꯥꯏꯌꯨꯅꯦ ꯎꯝ
ꯇꯥꯔꯕꯣ ꯑꯁ ꯅꯪꯒꯤꯁꯨꯅꯦꯋꯥꯛꯁꯦ ꯈꯔ ꯅꯨꯡꯉꯥꯏꯇꯕ ꯃꯥꯜꯂꯦꯕꯣ
ꯑꯩꯒꯤꯔꯣ
ꯑꯥ
ꯑꯩꯒꯤꯗꯤ ꯌꯥꯝ ꯐꯩꯌꯦ
ꯁ ꯍꯥꯏꯗꯗ
ꯑꯩꯒꯤꯗꯤ ꯌꯥꯝꯅ ꯐꯩ ꯍꯧꯖꯤꯛ
ꯅꯣꯏ ꯅꯣꯏ ꯅ ꯍꯥꯏꯕ ꯋꯥꯏꯁꯨꯦ ꯊꯥꯒꯀꯗꯕꯁꯨ ꯌꯥꯝ ꯂꯔꯦꯗ
ꯅꯪ ꯏꯕꯥꯅꯤꯒꯤ ꯅꯦꯠꯋꯥꯛ ꯑꯣꯏꯔꯝꯃꯣꯏꯗ ꯅ ꯅꯪ ꯕꯦꯔꯥ ꯑꯣꯏꯁꯦ ꯅꯪ ꯑꯣꯏꯔꯝꯃꯅꯤ
ꯁ ꯍꯣꯟꯅ ꯍꯣꯟꯅ ꯀ ꯇꯔꯒꯗ ꯂꯩꯅꯦ
ꯎꯝ ꯑꯁ ꯅꯪ ꯁꯤꯗꯤꯄꯥ ꯍꯗ ꯑ
ꯎꯝꯨꯝ
ꯍꯥꯏꯌꯣ ꯍꯥꯏꯌꯣ ꯍꯥꯏꯔꯣ
ꯍꯦ ꯎ ꯀꯩꯁꯥꯡ ꯀꯩꯁꯥꯡ ꯐꯪꯗꯣꯏꯅꯣ ꯆꯛ ꯐꯣꯡꯉꯗꯣ ꯅꯪ
ꯑ ꯉꯁꯤꯔꯣ ꯉꯁꯤ ꯑ ꯑ ꯀꯩ ꯍꯥꯏꯕ ꯂꯐꯣꯏ ꯄꯥꯝꯕꯤ ꯑꯅ ꯊꯣꯡꯒꯦꯔ ꯈꯪꯗꯦ ꯑꯆꯥꯎ ꯑꯆꯕꯗꯣ ꯂꯐꯣꯏꯒꯤ ꯑ ꯏꯁꯇꯦꯝ ꯅꯠꯇꯕ ꯄꯥꯝꯕꯤ ꯑꯃ ꯂꯩꯕꯗꯣ ꯇꯝꯕꯤꯗ ꯑꯜꯑꯦ ꯄꯝꯕꯤꯗꯝ ꯎꯝ ꯄ꯭ꯂꯥꯟꯗ ꯑꯣꯏꯅ ꯊꯣꯡꯉꯁꯤꯔ ꯈꯅ ꯑ ꯑ ꯑꯗꯨꯒ
ꯀꯩꯅꯣꯗꯣ ꯕꯅꯅꯥ ꯐ꯭ꯂꯋꯔ ꯍꯥꯏꯗꯣ
ꯎꯝ ꯕꯅꯅꯥ ꯐ꯭ꯂꯥꯋꯔ ꯕꯅꯅꯥ ꯐ꯭ꯂꯥꯋꯔ ꯉꯁꯤ ꯆꯥꯔꯣꯏ ꯑꯁꯤ ꯀꯔꯤꯅꯣ ꯑ ꯅꯈꯣꯏꯒꯤ ꯄꯥꯝꯕꯤ ꯑꯩꯒ ꯖꯦꯛ ꯐ꯭ꯔꯨꯠꯀ ꯑꯅꯤ ꯑꯍꯨꯝ ꯍꯥꯞꯄꯒ ꯍꯕꯅꯤ
ꯠ ꯎꯝ
ꯊꯔꯒꯦ
ꯑ ꯀꯩꯅꯦ ꯇꯗꯤ ꯍꯥꯎꯅꯤꯅꯦ
ꯑꯥ
ꯑꯩꯁꯨ ꯍꯥꯡꯕꯗ
ꯑꯩꯈꯣꯏꯗꯤ ꯉꯁꯤꯗꯤ ꯉꯁꯤꯗꯤ ꯀꯥꯏꯅ ꯑꯩꯈꯣꯏꯗꯤ ꯊꯤꯗꯤ ꯊꯣꯡꯉꯣꯏ ꯍꯥꯏꯕ ꯅ ꯇꯨ ꯊꯤ ꯆꯥꯕꯗ ꯈꯈꯤꯔꯝꯃꯅꯤ ꯈꯟꯕꯗ ꯇꯤ ꯈꯨꯗꯤꯡꯒꯤ ꯆꯥꯕꯅꯤꯅꯀꯣ ꯅꯨꯡꯁꯤꯈ꯭ꯔꯗꯤꯦꯀꯣ ꯑꯩꯈꯣꯏ ꯏꯕꯨꯡꯉꯣ ꯁꯤꯗꯤꯕ
ꯕꯣꯜꯁꯦ ꯍꯟꯗꯛ ꯀꯩ ꯀꯩꯅꯣ ꯋꯥꯔꯜ ꯀꯞ ꯍꯥꯏꯔ ꯀꯩꯅꯣ ꯆꯠꯅꯩꯗꯣ ꯌꯦꯡꯉ ꯌꯦꯡꯉꯕ꯭ꯔꯣ
ꯋꯥꯔꯜ ꯀꯞ ꯑ ꯌꯦꯡꯉꯦꯅ ꯌꯦꯡꯗ꯭ꯔꯗꯤ ꯉꯔꯥꯡ ꯌꯦꯡꯉꯦ ꯑꯁ ꯄꯦꯟ ꯉꯝꯕꯗꯨꯗ ꯑ ꯅꯨꯡꯉꯥꯏ ꯅ ꯅꯨꯡꯉꯥꯏꯕꯅ ꯌꯥꯝ ꯊꯥꯖꯗꯦ ꯀꯥꯏꯅ ꯀꯔꯤꯅꯣꯅꯦ ꯎꯝ
ꯁꯨ ꯅꯪꯁꯨ ꯌꯦꯡꯕ ꯍꯩꯕꯅꯦ
ꯌꯦ ꯅꯪ ꯊꯤ ꯆꯥꯕ ꯍꯥꯏꯩꯕꯒꯨꯝꯕ ꯁꯨꯝ ꯕꯥꯎ ꯌꯦꯡꯕ ꯍꯩꯌꯦ ꯀꯔꯤꯅꯣꯅꯦ
ꯍꯪꯉꯛꯄꯗꯨꯗ ꯑꯩꯅ ꯑꯗꯨꯃꯥꯏꯅ ꯐꯥꯒꯤꯗꯔ ꯈꯨꯝꯃ ꯀꯥꯟꯅꯏꯁꯤꯦ ꯊ ꯀꯤ ꯆꯕ ꯃꯤ ꯑꯣꯡꯒꯅꯦ
ꯅꯪꯁꯨꯨ ꯍꯥꯎꯦ ꯀꯥꯏ ꯀꯗꯥꯥꯏ
ꯑ
ꯅꯠꯇꯦ ꯉꯔꯥꯡꯗꯣ ꯑꯩꯈꯣꯏꯥꯁ ꯎꯝ ꯍꯪꯆꯤꯠ ꯍꯥꯡꯆꯤꯠ ꯅꯠꯇꯦ ꯅꯍꯥꯟꯗꯣ ꯅꯍꯥꯟꯗꯣ ꯕ꯭ꯔꯥꯖꯤꯜ ꯑꯗꯨꯒ ꯅꯣꯔꯋꯦ ꯁꯥꯟꯅꯕꯗꯣ ꯑꯩꯅ ꯕ꯭ꯔꯥꯖꯤꯜ ꯉꯝꯒꯗ꯭ꯔꯅ ꯄꯨꯔꯥ ꯐꯨꯜ ꯁꯞꯄꯣꯔꯠ ꯇꯧꯔꯒ ꯁꯤꯈꯤꯕ ꯋꯥꯅꯤꯗ ꯑꯁ ꯅꯨꯡꯉꯥꯏꯇꯕꯅꯣ ꯑꯩ ꯊꯝꯃꯣꯏꯁꯦ ꯀꯥꯏ ꯔꯦꯕꯔ ꯃꯗꯨ ꯅꯨꯃꯤꯠꯇꯣ
ꯍꯟꯗꯛꯀꯤ ꯋꯥꯔꯜ ꯀꯞꯁꯦ ꯕ꯭ꯔꯥꯖꯤꯜꯁꯨ ꯌꯥꯝ ꯀꯩꯅꯣ ꯇꯧꯕꯗꯤ ꯅꯠꯇꯦ ꯍꯟꯗꯛ ꯃꯣꯏꯗ ꯀꯩꯅꯣ ꯍꯥꯏꯗꯤ ꯈꯔ ꯀꯩꯅꯣ ꯍꯧꯖꯤꯛ ꯀꯩꯅꯣ ꯇꯧꯕꯁꯦ ꯐ꯭ꯔꯥꯟꯁꯀ ꯏꯁꯄꯦꯟꯒꯨꯝꯕ ꯇ ꯆ ꯈꯗꯤ ꯀꯜꯂꯦ ꯑꯗꯨꯁ ꯐꯦꯟ ꯏꯁꯄꯦꯟꯁꯤ ꯌꯥꯝ ꯀꯩꯅꯣ ꯍꯩꯕꯗꯤ ꯍꯩ ꯑꯃꯒꯤ ꯀꯩꯅꯣ ꯁꯥꯟꯅꯕꯁꯨ ꯑꯗꯨꯝ ꯐꯖꯩꯌꯦ ꯑꯗꯨ ꯑꯣꯏꯔꯁꯨ ꯃꯣꯏꯒꯤꯁꯦ ꯒꯣꯁꯦ ꯆꯟꯕ ꯍꯩꯗꯕ
ꯑꯣ ꯑꯥ ꯑꯗꯨꯅꯤ ꯏꯁꯀꯣꯔ ꯇꯧꯕ ꯍꯥꯏꯗꯤ ꯃꯣꯏꯗꯤ ꯃꯣꯏꯅ ꯕꯣꯜꯗꯣ ꯃꯇꯝ ꯀꯩ ꯍꯥꯏꯕ ꯃꯣꯏꯅ ꯕꯣꯜ ꯄꯥꯏꯕꯗꯤ ꯌꯥꯝꯅ ꯄꯥꯏꯌꯦꯕꯀꯣ ꯑꯗꯨꯅ ꯃꯣꯏ ꯏꯁꯀꯣꯔꯤꯡ ꯇꯧꯗꯦꯕ ꯑꯁ ꯄꯦꯗꯔꯤꯗꯤ ꯐꯖꯩ ꯍ
ꯑꯩ ꯍꯛꯇ ꯑꯣꯏꯔ
ꯄꯦꯗ꯭ꯔꯤꯗꯣ ꯄꯦꯗ꯭ꯔꯤꯗꯣ ꯈꯪꯕ꯭ꯔꯣ
ꯍꯥꯥ
ꯄꯦꯗ꯭ꯔꯤꯗꯣ ꯈꯪꯕ꯭ꯔꯥ ꯍꯥꯏꯕ ꯏꯁꯄꯦꯟꯒꯤ ꯐꯨꯠꯕꯣꯂꯔꯗꯣ ꯃꯗꯨ ꯄꯥꯥꯗ ꯐꯖꯕꯅ ꯐꯖꯕꯅ
ꯑꯁ ꯅꯪꯗꯣ ꯃꯣ ꯍꯥꯎꯔ
ꯑ ꯑꯃ ꯍꯧꯔꯦ ꯀꯔꯤꯅꯣ ꯑꯃ ꯑꯃ ꯑꯃ ꯑꯃ ꯈꯛꯇ ꯍꯧꯕ ꯌꯥꯕ꯭ꯔꯣꯅꯦ ꯑꯅꯤ ꯑꯍꯨꯝ
ꯅꯠꯇꯦꯍꯦ ꯑꯩꯁꯨ ꯀꯥꯏꯗ ꯑꯃ ꯍꯥꯏꯕ ꯍꯥꯏꯒꯦ ꯑꯃꯨꯛ ꯍꯥꯏꯕꯅꯤꯅꯦ ꯐꯖꯅ ꯇꯥꯕꯅꯦ ꯃꯤ ꯃꯤ ꯋꯥꯉꯉꯒ ꯃꯤꯣꯏ ꯃꯤ ꯋꯥ ꯀꯥꯟꯗ ꯐꯖꯅ ꯇꯥꯎꯅꯦ ꯀꯩꯅꯩꯅ ꯉꯥꯡꯊꯣꯛꯄꯅ ꯉꯥꯡ ꯅꯠꯇꯦ ꯉꯥꯡ ꯊꯣꯛꯣꯛꯄꯅ ꯑꯃ ꯀꯝꯕꯔꯃ ꯅꯪꯗ
ꯅꯠꯇꯦ ꯅꯪꯅ ꯉꯥꯡꯕꯗꯨꯁꯨ ꯐꯖꯅ ꯉꯥꯡꯕ ꯌꯥꯗꯦ
ꯅꯠꯇꯦꯍꯦ ꯑꯩꯗꯤ ꯐꯖꯅ ꯉꯥꯡꯈ꯭ꯔꯕꯅꯦ ꯇꯥꯕꯗꯣ ꯐꯖꯅꯅ ꯅꯥꯗꯕ ꯐꯖꯅ ꯇꯥꯕ
ꯅꯅꯥꯁꯦ ꯐꯖꯅ ꯁꯦꯡꯗꯣꯛꯈ꯭ꯔꯣ ꯀꯥꯏꯅ ꯑꯗꯨꯃꯥꯏꯅꯁꯨ ꯍꯥꯏꯌꯨ ꯍꯥꯏꯕ
ꯑꯃꯨꯛ ꯍꯥꯏꯔꯀꯥꯟꯗ ꯑꯃ ꯑꯣꯏꯅ ꯇꯥꯈꯤꯕꯅꯤ ꯀꯔꯤ
ꯑꯁ ꯍꯟꯗꯛꯀꯤꯗꯤ ꯌꯥꯝꯅ ꯐꯖꯩꯌꯦ ꯈꯪꯉꯕ ꯉꯔꯥꯡꯗꯣ ꯕꯣꯜ ꯌꯦꯡꯒꯦ ꯇꯧꯕꯗ ꯑꯩꯠꯁꯦ ꯈꯔ ꯑ ꯇꯨꯝꯕꯗ ꯅꯦ ꯑꯣꯚꯔ ꯏꯁꯇꯦꯞ ꯇꯧꯈ꯭ꯔꯦꯕ ꯑꯅ ꯑꯩꯈꯣꯏ ꯃꯥꯅꯁꯨ ꯍꯧꯒꯠꯂꯝꯃꯤ ꯑꯗꯨꯒ ꯑꯩꯅ ꯆꯠꯂꯤꯗꯨ ꯌꯦꯡꯕ꯭ꯔꯥ ꯑꯁ ꯅꯨꯡꯉꯥꯏꯕ꯭ꯔꯥ ꯅꯨꯡꯉꯥꯏꯕ꯭ꯔꯥ ꯏꯁꯄꯦꯟꯅ ꯑꯦꯗꯤꯁꯅꯦꯜ ꯇꯥꯏꯃꯤꯡꯗ ꯒꯣꯜ ꯆꯪꯈꯕ ꯋꯥꯅꯤꯗ
ꯀꯣꯏꯁꯨ ꯊꯕꯛ ꯃꯐꯝꯗ ꯑꯗꯨꯝ ꯌꯦꯡꯉꯦꯗ
ꯑꯣ ꯅꯪ ꯐꯣꯟꯗ ꯌꯦꯡꯕ꯭ꯔꯣ
ꯐꯣꯟꯗꯨ ꯅꯠꯇꯦ ꯑꯩꯈꯣꯏ ꯅꯣꯇꯤꯁ ꯕꯣꯔꯗꯒꯨꯝꯅ ꯀꯩꯅꯣ ꯃꯣꯏ ꯅꯣꯇꯤꯐꯤꯀꯦꯁꯟ ꯀꯩ ꯀꯩꯅꯣ ꯀꯩꯅꯣꯗ ꯆꯠꯂꯀꯥꯟꯗ ꯑꯗꯨꯗꯣ ꯃꯔꯤ ꯂꯩꯌꯦꯕ
ꯇꯣ
ꯊ ꯑꯗꯨꯗ ꯑꯗꯨꯝ ꯍꯣꯜ ꯊꯥꯕꯅꯤ ꯃꯣꯏꯅ
ꯑꯣ ꯌꯦꯡꯕ ꯌꯦꯡꯕ ꯅꯨꯡꯉꯥꯏꯕ꯭ꯔꯣ ꯑꯗꯨꯒ
ꯍꯥꯥ
ꯌꯦꯡꯕ ꯅꯨꯡꯉꯥꯏꯕ꯭ꯔꯣ ꯍꯥꯏꯕꯅꯦ
ꯎ ꯏꯅꯦ
ꯃꯤꯅ ꯋꯥ ꯉꯥꯡꯕꯁꯤꯁꯨ ꯅꯪꯁꯨ ꯇꯥꯗꯦꯀꯣ ꯑꯁ
ꯀꯣꯜ ꯀ ꯑꯁ ꯅꯦ
ꯑꯁ ꯅꯪꯁꯦ ꯅꯍꯥꯟꯅ ꯀꯣꯜ ꯇꯧꯔꯛꯄ ꯌꯥꯗ꯭ꯔꯣ ꯁꯤꯗ
ꯑꯩꯁ ꯈꯪꯁꯨ ꯈꯪꯗꯅ ꯉꯔꯥꯡ ꯈꯛꯇ ꯈꯪꯕꯅꯦ
ꯎꯝ
ꯎ ꯅꯪꯁꯨ ꯂꯣꯜꯂꯒ ꯂꯩꯗꯨꯗꯤ ꯀꯅꯥꯅ ꯈꯪꯒꯅꯤ
ꯍꯥꯟꯅ ꯈꯪꯉꯗꯤ ꯍꯧꯖꯤꯛ ꯍꯧꯖꯤꯛ ꯌꯥꯝꯅ ꯅꯨꯡꯉꯥꯏꯒꯗꯕꯅꯤ ꯍꯧꯖꯤꯛꯁꯤ ꯅꯨꯡꯉꯥꯏꯌꯦꯗ
ꯍ ꯀꯩꯅꯣꯗꯣ ꯑꯥꯔꯖꯦꯟꯇꯤꯅꯥꯒ ꯏꯖꯤꯞ ꯂꯩꯗꯣ
ꯑꯥ ꯏꯖꯤꯞ ꯂꯩꯌꯦ ꯍꯥꯏꯈꯤꯕꯅꯦ ꯑꯩꯗꯤ ꯑꯥꯔꯖꯦꯟꯇꯤꯅꯥꯅꯦ ꯏꯖꯤꯞꯇꯤ ꯈꯪꯗꯦ ꯑꯩ ꯑꯩꯗꯤ ꯕꯣꯜ ꯏꯖꯤꯞꯀꯤ ꯏꯖꯤꯞꯀꯤ ꯄ꯭ꯂꯦ ꯑꯃꯝꯐꯥꯎ ꯌꯦꯡꯗ꯭ꯔꯦꯗꯤ
ꯎꯝ ꯖꯤꯕꯁꯨ ꯑꯗꯨꯝ ꯐꯖꯥꯒ ꯅꯩꯗ
ꯀꯥꯏꯅ ꯅꯪꯁꯨ ꯌꯦꯡꯕ꯭ꯔꯣ ꯏꯖꯤꯞꯀꯤ ꯄ꯭ꯂꯦ ꯌꯦꯡꯉꯕꯣ ꯅꯪ
ꯎꯝ ꯑꯩꯗꯤꯂ ꯏꯅ ꯃꯥꯔ ꯌꯥꯏꯉꯅ
ꯑ ꯂꯤꯛ ꯁꯅꯕ ꯃꯇꯝꯗꯨꯔꯣ ꯅꯪꯅ ꯌꯦꯡꯉꯁꯦ
ꯑꯗꯨ ꯑꯗꯨꯒꯤ ꯃꯇꯝꯗ ꯁꯨꯝ ꯅꯣꯛꯀꯥꯎꯗꯁꯨ
ꯑ ꯑꯩꯗꯤ ꯂꯤꯛ ꯃꯇꯝꯗ ꯌꯦꯡꯗꯦ ꯃꯣꯏ ꯎꯝ ꯍꯥꯏꯗꯤ ꯔꯤꯄꯤꯠ ꯔꯤꯄꯤꯠ ꯄꯤꯠ ꯁꯥꯟꯅꯏꯅ ꯐꯅ ꯅꯨꯡꯉꯥꯏꯇꯦꯅ ꯑꯩꯅ ꯅꯣꯛ ꯑꯥꯎꯗ ꯑ ꯌꯦꯡꯕ
ꯌꯥꯝ ꯀꯥꯏꯩꯅꯣ ꯌꯥꯝ ꯈꯪꯕ ꯇꯥꯏ ꯅꯀꯥ ꯈꯛꯇ ꯌꯦꯡꯉꯒ ꯐꯖꯕ ꯃꯇꯝꯗ ꯈꯛꯇ ꯌꯦꯡꯉꯒ
ꯑ ꯑꯗꯨꯙꯅꯤ ꯑꯗꯨ ꯅꯠꯇꯛ ꯃ
ꯃꯤ ꯃꯤꯅ ꯃꯤꯅ ꯃꯤꯅ ꯀꯩꯅꯣꯕꯨ ꯀꯩꯅꯣ ꯌꯦꯡꯉꯀꯥꯟꯗꯗꯤ ꯂꯤꯖꯤꯛ ꯃꯇꯝꯗꯁꯨ ꯐꯖꯅ ꯑꯍꯧꯕꯗꯒꯤ ꯂꯣꯏꯕ ꯐꯥꯎ ꯌꯦꯡꯕꯅꯦ ꯀꯩꯅꯣ ꯍꯥꯏꯗꯤ ꯂꯤꯛ ꯃꯇꯝꯗ ꯌꯦꯡꯉꯀꯥꯟꯗ ꯃꯣꯏꯁꯦ ꯐꯖꯒꯅꯤ ꯑꯗꯨ ꯃꯣꯏꯒꯤꯁꯦ ꯅꯣꯀꯥꯎꯗ ꯀꯥꯒ ꯀꯊꯔ ꯑꯗꯨ ꯑꯁꯦ ꯇꯁꯦ ꯀꯩꯅꯣꯗ ꯐꯩꯅ ꯑꯐꯥꯎ ꯌꯥꯎꯒꯗꯕ ꯃꯥꯜꯂꯦ ꯍꯥꯏꯕꯁ ꯂꯤꯛꯇꯒꯤ ꯌꯦꯡꯉꯒ ꯃꯣꯏꯒꯤ ꯄ꯭ꯂꯦꯁꯤꯡꯗꯣ ꯂꯣꯏꯅꯃꯛ ꯌꯦꯡꯉꯒ ꯀꯩꯅꯣ ꯍꯥꯏꯕꯅꯦ
ꯅꯠꯇꯦ ꯅꯠꯇꯦ ꯅꯣꯏ ꯑꯝꯇ ꯈꯪꯗꯦꯀꯣ ꯂꯤ ꯍꯩ ꯇꯨꯃꯤꯠ ꯂꯥꯛꯌꯣ ꯑꯩ ꯍꯥꯏꯒꯦ ꯅꯣꯏꯅꯦ ꯂꯤꯛꯇꯗꯤꯅꯦ ꯐꯖꯅ ꯁꯥꯟꯅꯗꯦꯕ ꯀꯣ ꯁꯀꯣꯔꯁꯨ ꯇꯧꯕꯅꯤꯅ ꯏꯁꯀꯣꯔ ꯇꯧꯋꯦ ꯐꯖ ꯐꯖꯅ ꯁꯥꯟꯅꯦ ꯑꯗꯨꯁꯨꯅꯦ ꯅꯣꯛ ꯑꯥꯎꯠ ꯇ ꯅꯣꯛ ꯀꯥꯎꯗꯅꯦ ꯃꯣꯏꯅꯅꯦ ꯑꯦꯐꯣꯔꯠ ꯌꯥꯝꯌꯥꯝ ꯄꯤꯔꯒ ꯁꯥꯟꯅꯩꯑꯕ ꯑꯗꯨꯅ ꯃꯗꯨꯅ ꯍꯦꯟꯅ ꯅꯨꯡꯉꯥꯏꯌꯦꯕ
ꯃꯣꯏ ꯐꯖꯅ ꯁꯅꯥꯗꯤ ꯀꯥꯏꯅ ꯂꯤꯈ ꯇ ꯁꯅꯥꯦ ꯂ ꯂꯤ ꯂ ꯂꯤꯈꯅꯦꯅ ꯁꯤꯝꯄꯜꯗ ꯁꯥꯟꯅꯕ ꯅꯠꯇꯦ ꯃꯣꯏ ꯄꯣꯏꯟꯁꯨ ꯂꯩꯕꯅꯦ
ꯑꯗꯨꯅꯦ ꯄꯣꯏꯟꯁꯨ ꯂꯩꯌꯦ ꯑꯗꯨꯁꯨꯅꯦ ꯑꯗꯨꯁꯨꯅꯦ ꯇꯥꯛꯑꯣ ꯇꯥꯛꯑꯣ ꯏꯁꯁ ꯇꯥꯎꯑꯣꯅꯦ ꯑꯗꯨꯁꯨꯅꯦ ꯅ ꯀꯥꯎꯗꯅ ꯍꯦꯟꯅ ꯅꯨꯡꯉꯥꯏ ꯍꯥꯏ ꯌꯦꯡꯕ ꯈꯪꯉꯕ ꯑꯩꯗꯤ ꯑꯩ ꯐꯖꯅ ꯁꯥꯟꯅꯗꯦ ꯍꯥꯏꯕ ꯅꯠꯇꯦꯕꯀꯣ ꯑꯗꯨꯒ ꯎ ꯅꯣꯛ ꯑꯥꯎꯠꯇꯨꯅ ꯍꯦꯟꯅ ꯅꯨꯡꯉꯥꯏ ꯍꯥꯏꯕ ꯈꯪꯉꯕ
ꯑꯗꯕ ꯅꯁꯦ ꯀꯩꯅꯣꯗ ꯇ ꯁꯩ ꯃꯍꯔꯗꯤ ꯀꯩꯅꯣ ꯑꯗꯨ ꯂꯩꯇꯦꯕ ꯅꯣꯏꯒꯤꯁꯦ ꯐꯖꯕ ꯐꯖꯕ ꯃꯇꯝꯗ ꯑꯗꯨꯝ ꯈ ꯈ ꯌꯦꯡꯉꯦꯕ ꯅꯣꯏꯒꯤ ꯁꯦ ꯌꯥ ꯊꯀꯈꯤꯕ ꯑꯗꯨꯗꯨꯅꯦ ꯍꯥꯏꯁꯤꯦ ꯇꯁꯦꯡꯅ ꯍꯥꯏꯔꯗꯤ ꯍꯥꯏꯕꯅꯤꯗ ꯑ ꯑꯁ ꯈꯔꯗꯤ ꯑꯝꯕꯅꯦ